ꯇꯥꯕ꯭ꯔꯣ ꯇꯥꯕꯔꯣ
ꯇꯥꯔꯦ ꯇꯥꯔꯦ ꯀꯩꯗꯧꯔꯤꯒꯦ ꯅꯪꯕꯨ
ꯑꯩꯔꯣ ꯁꯨꯝ ꯑꯣꯆꯦꯁ ꯆꯠꯂꯨꯕꯩ ꯋꯥꯔꯦꯅ ꯄꯣꯊꯥꯔꯝꯃꯤꯅꯤ
ꯑꯣ ꯑꯣ ꯆꯥꯛ ꯏꯁꯤꯡꯗꯤ ꯆꯥꯅꯒꯔꯕꯣ ꯀꯃꯥꯏ ꯇꯧꯔꯒꯦ
ꯆꯥꯛ ꯏꯁꯤꯡ ꯆꯥꯅꯈ꯭ꯔꯦ ꯑꯗꯨꯒ ꯄꯣꯊꯥꯔꯝꯃꯤꯅꯤ ꯍꯥꯥ
ꯆꯥꯒꯔꯒꯦ ꯀꯔꯤ ꯍꯤꯟꯖꯥꯡ ꯆꯥꯒꯔꯒꯦ
ꯉꯁꯤꯗꯣ ꯀꯥꯡꯁꯣꯏ ꯆꯥꯒꯔꯦ
ꯎꯝ ꯀꯥꯡꯁꯣꯏ ꯀꯔꯝꯕ ꯃꯈꯜꯒꯤ ꯀꯥꯡꯁꯣꯏꯅꯣꯅꯦ ꯀꯥꯡꯁꯣꯏ ꯃꯌꯥꯝꯗꯨ
ꯁꯧꯒ꯭ꯔꯤ ꯀꯥꯡꯁꯣꯏ ꯍꯦꯛꯇ ꯇꯧꯁꯤꯜꯂꯦ ꯏꯪꯈꯣꯟꯗ ꯄꯥꯟꯕꯗꯤ ꯑꯩꯈꯣꯏꯒꯤꯗꯤ ꯁꯧꯒ꯭ꯔꯤ ꯈꯛꯇꯅꯤꯗꯣ
ꯃꯥꯅꯤ ꯃꯥꯅꯤ ꯁꯧꯀꯔꯤ ꯈꯛꯇꯅꯤ ꯍꯧꯖꯤꯛꯇ ꯎꯝ
ꯅꯣꯒꯤ ꯐꯥꯝꯗ ꯅ ꯍꯋꯥꯏ ꯂꯐꯣꯏ ꯄꯥꯜꯂꯦ ꯇꯧꯕꯗꯣ ꯄꯥꯟꯗꯔꯕꯔꯣ ꯍꯧꯖꯤꯛꯇꯤ
ꯎꯝ ꯍꯧꯖꯤꯛꯀꯥꯟ ꯄꯥꯟꯒꯤꯗ꯭ꯔꯦꯗ ꯃꯃꯥꯡꯗ ꯑꯃꯨꯛ
ꯃꯇꯝ ꯃꯇꯝ ꯅꯠꯇꯕꯒꯤꯔ
ꯃꯇꯝ ꯅꯠꯇꯕꯒꯤꯖꯨ ꯑꯣꯏꯔꯅꯤ ꯍꯧꯖꯤꯛꯁꯦ ꯑꯗꯨꯒ ꯂꯐꯨꯗꯨꯁꯨ ꯈꯔ ꯀꯩꯟ ꯇꯧꯒꯔꯦꯕ ꯖꯍꯥꯖꯤ ꯍꯥꯏꯕ꯭ꯔꯥ ꯀꯩꯅꯣ ꯑꯗꯨ ꯑꯣꯏꯕ ꯏꯁꯤꯡ ꯏꯆꯥꯎꯗ ꯄꯨꯟꯅ ꯆꯥꯔ ꯃꯨꯠꯈꯤꯕ ꯍꯥꯏꯗꯦꯔꯥ ꯑꯗꯨꯃꯥꯏꯅ ꯇꯧꯔꯦ ꯍꯣꯏ ꯑꯃꯅꯤ ꯕꯨꯗꯤ ꯊꯥꯕꯨꯗꯤ ꯊꯥꯔꯤꯕꯅꯦꯕ ꯑ ꯑꯗꯣ ꯐꯖꯅ ꯄꯥꯟꯕ ꯄꯥꯟꯗꯕꯗ ꯑꯗꯣ ꯑꯩꯁꯨ ꯐꯖꯅ ꯈꯪꯗ꯭ꯔꯦ ꯗꯤ ꯃꯣꯏꯖ ꯈꯔ ꯐꯥ ꯋꯥꯠꯂꯦꯕ ꯂꯩꯍꯥꯎꯅ ꯈꯥꯄꯣꯠꯂꯤ ꯅꯣꯏꯒꯤꯁꯨ ꯅꯍꯥꯟꯋꯥꯏ ꯈꯔ ꯄꯥꯜꯂꯦꯗꯤ ꯇꯧꯕꯗꯨ ꯀꯃꯥꯏ ꯇꯧꯔꯤ ꯑꯗꯨꯅ
ꯍꯣꯏ ꯍꯣꯏ ꯑꯩꯈꯣꯏꯒꯤꯖꯨꯅꯦ ꯏꯕꯦꯝꯃ ꯏꯁꯤꯡ ꯆꯥꯎꯗꯅ ꯂꯣꯏ ꯁꯤꯒꯔꯦ ꯑꯗꯣ ꯑꯅꯧꯕꯕꯨꯗꯤ ꯑꯃꯨꯛ ꯑꯩꯈꯣꯏꯖꯨ ꯊꯥꯒꯠꯂꯦ ꯑꯗꯨꯒ ꯑꯅꯧꯕꯖꯦ ꯃꯨ ꯊꯥꯒꯠꯂꯒ ꯏꯁꯤꯡꯖꯦ ꯑꯃꯨꯛ ꯆꯥꯎꯁꯤꯜꯂꯛꯑꯒ ꯃꯁꯤꯡ ꯐꯥꯗꯕꯤꯗ ꯑꯗꯨꯃꯥꯏꯅ ꯇꯧꯋꯦ ꯑꯗꯨꯒ ꯃꯣꯏꯒꯤ ꯖꯤ ꯅꯥꯏ ꯅꯦ ꯅ ꯍꯥꯏꯕ꯭ꯔꯤꯠꯇꯁꯨ ꯃꯄꯥꯟ ꯂꯝꯗꯩ ꯄꯨꯁꯤꯜꯂꯛꯄ ꯂꯐꯣꯏ ꯌꯥꯝ ꯆꯥꯎꯋꯦꯗꯅ ꯑꯗꯨꯖꯨ ꯊꯥꯏꯌꯦ ꯑꯗꯨꯗꯨꯅꯅꯦ ꯈꯪꯕ꯭ꯔꯥꯂ ꯑꯩꯈꯣꯏꯒꯤ ꯃꯄꯥꯟ ꯅꯨꯡꯁꯥ ꯁꯥꯗꯕꯤꯗ ꯆꯥꯔꯗ ꯄꯪ ꯆꯣꯡ ꯆꯣꯡꯉ ꯂꯩ
ꯑꯗꯨꯗꯤ ꯀꯃꯥꯏ
ꯀꯌꯥ
ꯂꯩꯍꯥꯎ ꯆꯥꯟꯅꯗꯕ ꯅꯠꯇ꯭ꯔꯒꯅ ꯌꯥꯝꯅ ꯀꯨꯏꯅ ꯂꯩꯔꯒ ꯄꯥꯟꯕꯤ ꯀꯥꯡꯒꯨ ꯃꯆꯥ ꯌꯥꯝ ꯃꯆꯥ ꯌꯥꯝ ꯄꯣꯛꯄ ꯑꯣꯏꯕꯗꯣ
ꯍꯣꯏ ꯑꯗꯨꯃꯥꯏꯅ ꯇꯧꯋꯦꯕ ꯎꯝ ꯑꯗꯨ ꯃꯣꯏꯒꯤꯁꯦ ꯂꯐꯨꯗꯤ ꯃꯤ ꯑꯇꯩꯒꯤꯗ ꯍꯧꯕꯗꯣ ꯎꯕꯗ ꯂꯐꯨꯗꯤ ꯌꯥꯝ ꯆꯥꯎꯋꯦꯕꯀꯣ ꯃꯅꯥ ꯀꯗꯣ ꯌꯥꯝ ꯁꯥꯡꯉꯒ ꯃꯁꯥ ꯃꯔꯦꯡ ꯑꯃ ꯈꯜꯂꯒ ꯌꯥꯝ ꯆꯥꯎꯅ ꯐꯖꯅꯗꯤ ꯍꯧꯕꯗꯨ ꯑꯣꯏ ꯑꯗꯣ ꯑꯩꯈꯣꯏꯒꯤꯗꯣ ꯈꯪꯗꯦꯛ ꯈꯔ ꯂꯩꯔꯒ ꯑ ꯀꯩꯅꯣ ꯇꯧꯔꯛꯈꯤꯗꯔꯥ ꯍꯥꯏꯕꯗꯤ
ꯂꯐꯣꯏ ꯄꯥꯜꯂꯛꯄꯗ ꯎꯝ
ꯕꯖꯥꯔꯒꯤ ꯂꯈꯣꯏꯁꯤꯡꯁꯤꯗꯤ ꯆꯥꯅꯤꯡꯗꯦꯕ ꯍꯧ ꯖꯤꯛ ꯃꯣꯏ ꯍꯤꯗꯥꯛ ꯂꯞ ꯂꯨꯞꯄꯤ ꯇꯧꯋꯦ ꯍꯥꯏꯌꯦꯕ
ꯎꯝ ꯑꯗꯨꯃꯥꯏꯅ ꯍꯣꯏ ꯑꯗꯨ ꯎꯝ ꯎꯝ ꯍꯥꯏꯅꯩꯌꯦ ꯑꯗꯨꯒ ꯂꯐꯣꯏꯁꯨ ꯀꯔꯤ ꯃꯨꯟꯅꯕ ꯑꯣꯝꯕꯗ ꯍꯤꯗꯥꯛ ꯍꯥꯞꯄꯤꯗꯣ ꯑꯗꯨꯁꯨ ꯌꯥꯝꯅ ꯁꯤ ꯁꯤꯖꯤꯟꯅ ꯃꯥꯜꯂꯦ ꯕꯖꯥꯔꯒꯤ ꯀꯥꯡꯕꯨꯁꯤꯗꯤ ꯑꯗꯨꯅ
ꯃꯤꯠꯅ ꯎꯕ ꯏꯁꯥꯒꯤ ꯍꯧꯕ ꯄꯥꯟꯕ ꯆꯥꯕꯅ ꯐꯩꯌꯦ
ꯐꯩꯌꯦ ꯐꯩꯌꯦ ꯑꯗꯨꯅ ꯐꯩ
ꯄꯥꯃꯨꯖꯥꯅꯦꯉꯣ ꯑꯩꯈꯣꯏꯒꯤ ꯎꯝ ꯍꯧꯔꯝꯕ ꯑꯋꯥꯊꯕꯤ ꯃꯅꯥ ꯃꯁꯤꯡ ꯎ ꯃꯣꯔꯣꯛ ꯀꯥꯇꯨ ꯅꯍꯋꯥꯏ ꯄꯨꯔꯛꯄ ꯃꯌꯥꯝꯗꯦ ꯌꯦꯡꯉꯣ ꯑꯩꯈꯣꯏ ꯆꯔꯒ ꯁꯦꯝꯗ ꯂꯣꯏ ꯏꯁꯤꯡ ꯆꯥꯎꯗꯅ ꯁꯤꯈꯔꯦ ꯑꯗꯣ ꯑꯅꯧꯕ ꯁꯥꯒꯠꯂꯤꯕꯀꯣ ꯑꯩꯈꯣꯏ ꯃꯥꯅ ꯄꯥꯟꯕꯤ ꯎ ꯃꯣꯔꯣꯛ ꯄꯥꯝꯕꯤ ꯍꯨꯝꯐꯨ ꯍꯥꯏꯕ꯭ꯔ ꯀꯌꯥꯅꯣ ꯑꯃꯗꯤ ꯊꯥꯔꯤꯗꯤ ꯍꯥꯏꯕꯅꯦꯕ
ꯎꯝ
ꯑꯗꯨꯁꯨ ꯍꯧꯖꯤꯛꯇꯤ ꯅꯣꯡ ꯑꯃꯨꯛ ꯇꯥ ꯅꯨꯡꯁꯥ ꯑꯃꯨꯛ ꯇꯥ ꯑꯗꯩ ꯄꯥꯂꯤ ꯃꯄꯥꯟꯗꯨꯁꯨ ꯅꯥꯄꯤꯁꯨ ꯁꯦꯡꯗꯕ ꯌꯥꯗꯦꯗꯣ ꯑꯗꯨꯅ ꯑꯁ ꯋꯥꯔꯄꯣꯠꯅꯤ ꯏꯃꯥꯒ ꯏꯄꯥꯒꯁꯨ ꯑꯗꯦ ꯌꯨꯝꯒ ꯑꯃꯨꯛ ꯅꯛꯅꯕ ꯑꯣꯏꯗꯤ ꯐꯕꯥꯀꯣ ꯎꯝ ꯐꯣꯟ ꯀꯣꯏꯕ ꯈꯣꯠꯄ ꯀꯩꯅꯣ ꯇꯧꯕ
ꯑꯇꯣꯞꯄ ꯃꯅꯥ ꯃꯁꯤꯡ ꯊꯥꯕꯗꯤ ꯇꯧꯗꯦꯀꯣ ꯍꯥꯏꯕꯗꯤ ꯖꯒꯥꯗꯣ ꯄꯜꯂꯤꯗ ꯈꯛꯇꯪ ꯑꯣꯏꯕꯅꯤꯅ ꯃꯎ ꯃꯣꯔꯣꯛꯀꯨꯝꯕ ꯋꯥꯠ ꯊꯕꯤꯒꯨꯝꯕ ꯂꯐꯣꯏꯀꯨꯝꯕ
ꯑꯋꯥ ꯑꯋ꯭ꯊꯕꯤꯗꯤ ꯊꯗꯨ ꯊꯗꯔ꯭ꯦꯗꯥ ꯄꯣꯏꯒ ꯑ ꯀꯩ ꯂꯥꯐꯨ ꯄꯥꯝꯕꯤꯒ ꯀꯩꯅꯣꯒꯗꯪ ꯊꯥꯏ ꯎꯃꯔꯛ ꯎꯝ ꯍꯪꯒꯥꯝ ꯊꯥꯔꯝꯃꯦ ꯍꯪꯒꯥꯝ ꯗꯦ ꯃꯔꯨ ꯂꯣꯛꯄ ꯂꯣꯏꯈ꯭ꯔꯦ ꯑ ꯍꯪꯒꯥꯝ ꯊꯥꯎ ꯍꯟꯗꯛꯇꯤ ꯌꯥꯝ ꯊꯣꯛ ꯑꯦ
ꯑꯣ ꯑꯣ ꯍꯪꯒꯥꯝ ꯍꯪꯒꯥꯝ ꯃꯔꯨꯗꯒꯤ ꯊꯥꯎ ꯁꯨꯡꯕꯗ ꯑꯗꯨ ꯅꯣꯏꯒꯤ ꯑꯗꯨꯗꯤ ꯈꯔ ꯑꯗꯨꯝ ꯄꯥꯛꯁꯟꯅ
ꯑ ꯄꯥꯝꯕꯤꯗꯨꯅ ꯆꯥ ꯈ꯭ꯔꯦꯗꯅ ꯑꯗꯨ ꯑꯗꯨꯒ ꯈꯔ ꯑꯗꯨꯝ ꯊꯣꯛꯑꯦꯕ ꯊꯥꯎ ꯗꯤꯟ ꯃꯔꯤꯗꯤ ꯐꯕꯥ ꯇꯕꯤꯗ ꯊꯣꯛꯑꯦ ꯍꯥꯏꯕ ꯑꯗꯨꯗꯤ ꯐꯖꯅ ꯊꯣꯀꯗꯔꯣ
ꯊꯣꯛꯑꯦ ꯑꯗꯨꯗꯤ ꯐꯖꯅ ꯊꯣꯛꯑꯦ ꯅꯠꯇ꯭ꯔꯒ ꯍꯪꯒꯥꯝꯗꯣ ꯑꯅ ꯑꯞ ꯇꯨ ꯑꯣꯏꯕꯒꯤ ꯑꯣꯖꯥꯔ
ꯃꯥꯅꯦ ꯍꯪꯒꯥꯝ ꯃꯔꯨ ꯑꯆꯧꯕꯤꯗꯨꯅꯤ ꯄꯦꯔꯦꯀꯥꯕꯤ ꯍꯪꯒꯥꯝ ꯑꯃ ꯑꯆꯧꯕꯤꯗꯨ ꯇꯨꯝꯕꯗ
ꯇꯧ ꯇꯥꯔꯗꯤ ꯑꯗꯨꯗꯤ ꯊꯥꯕ ꯌꯥꯏꯅꯤ ꯏꯃꯥꯟꯅꯕꯤ ꯑꯗꯨꯝ ꯑꯗꯨ ꯇꯧ
ꯌꯥꯏ ꯌꯥꯏꯌꯦ ꯌꯥꯏꯌꯦ ꯅꯥꯄꯤ ꯁꯦꯡꯕ ꯈꯣꯠꯄ ꯑꯗ ꯑꯩꯈꯣꯏꯅ ꯃꯣꯏ ꯀꯩ ꯑꯣꯏ ꯈꯔ ꯃꯇꯦꯡ ꯄꯥꯡꯁꯤꯜꯂꯗꯤ ꯐꯗꯨꯕ ꯑꯩꯈꯣꯏ ꯃꯣꯏꯗꯣ ꯑꯗꯨ ꯅꯠꯇ꯭ꯔꯕꯅꯤꯅ ꯏꯃꯥꯒ ꯏꯄꯥꯒ ꯃꯊꯟꯇ ꯍꯣꯠꯅ ꯀꯨꯏꯝꯅꯒꯥ ꯍꯜꯂꯛꯄꯝ ꯊꯣꯀꯂꯛꯄꯥ ꯑꯍꯟ ꯑꯣꯏꯁꯤꯜꯂꯛꯄꯅꯤꯅꯅꯦ ꯋꯥꯕ ꯃꯣꯏꯁꯨ ꯑꯗꯣ ꯑꯩꯅ ꯊꯥꯔꯨ ꯂꯩꯔ ꯂꯩꯔ ꯆꯥꯔ ꯂꯣꯏꯔꯦ ꯅꯣꯏ ꯂꯝꯗꯨꯁꯨ ꯂꯩꯇꯦ ꯃꯣꯏ ꯃꯁꯥꯅꯁꯨ ꯈꯔ ꯏꯃꯥꯒꯤ ꯏꯄꯥꯒꯤ ꯃꯇꯦꯡ ꯄꯥꯡꯕ ꯈꯣꯠꯄ ꯑꯗꯨꯝꯕꯁꯨ ꯈꯟꯗꯦ ꯅꯣꯏ ꯑꯅꯤꯗ ꯄꯪꯋꯥꯏ
ꯍꯪꯒꯥꯝ ꯍꯨꯟꯕ ꯈꯣꯠꯄꯗꯣ ꯅꯥꯄꯤꯗꯤ ꯑꯗꯨꯝ ꯁꯣꯛꯒꯠꯂꯛꯇꯦꯅꯤ ꯍꯥꯏꯕꯗꯤ ꯃꯈꯣꯡꯗꯣ ꯏꯪꯉꯤꯗꯅ ꯃꯣꯏꯒꯤꯁꯨ
ꯎꯝ ꯑꯁ ꯅꯥꯄꯤꯗꯤ ꯑꯗꯨꯝ ꯀꯩꯅꯣ ꯇꯧꯔꯒ ꯐꯨꯝꯗꯤ ꯇꯧꯔ ꯊꯣꯟꯕ ꯑꯣꯏꯕꯅꯤꯅꯅꯦ
ꯎꯝ
ꯎꯝ ꯅꯥꯄꯤꯗ ꯐꯣꯏꯅꯕꯗ ꯑꯗꯒꯤꯗꯤ ꯅꯥꯄꯤ ꯍꯤꯗꯥꯛ ꯀꯥꯞꯁꯤꯜꯂꯦꯅ ꯈꯜꯂꯣ ꯂꯩꯕꯥꯛ ꯂꯩꯍꯥꯎ ꯀꯩꯅꯣ ꯇꯧꯗꯅ ꯃꯥꯡꯉꯤꯗꯣ
ꯎꯝ ꯃꯥꯡꯗꯦꯅꯦ ꯑꯗꯨꯗꯣ ꯑꯗꯨꯗꯣ ꯂꯩꯕꯥꯛ ꯂꯩꯍꯥꯎ ꯃꯥꯡꯕꯗꯣ ꯃꯊꯪ ꯑꯣꯜꯂꯛꯄꯗꯁꯨ ꯑꯗꯨꯒꯤ ꯆꯥꯡ ꯑꯗꯨꯝ ꯆꯥꯏꯗ꯭ꯔꯗꯤ ꯄꯣꯠꯇꯁꯨ ꯀꯩꯅꯣ ꯇꯧꯗꯕꯗꯣ ꯑꯗꯨꯗꯨꯅ ꯑꯃꯔꯣꯝꯗꯗꯤ ꯁꯤꯖꯤꯟꯅꯗꯕꯅꯗꯤ ꯐꯕꯅꯤ ꯅꯥꯄꯤ ꯍꯤꯗꯥꯛꯁꯦ
꯭ ꯇꯥꯗꯤ ꯇꯧꯔꯤꯕꯁꯦ
ꯇꯥꯗꯦ ꯑꯗꯣ ꯍꯧꯖꯤꯛꯇꯗꯤ ꯑꯌꯥꯝꯕꯅ ꯂꯣꯏ ꯍꯤꯗꯥꯛꯇꯤ ꯁꯤꯖꯤꯟꯅꯔꯦꯗ ꯍꯥꯏꯕꯗꯤ ꯄꯥꯡꯒꯟ ꯉꯝꯃꯛ ꯇ꯭ꯔꯝꯅꯤꯅ ꯅꯥꯄꯤ ꯍꯤꯗꯥꯛꯀꯨꯝꯕ ꯁꯤꯖꯤꯟꯅꯕ ꯍꯦꯟꯅꯗꯤꯖꯔ ꯐꯩꯗꯅ ꯑꯗꯨꯗꯨꯅ ꯁꯤꯕꯨꯗꯤ
ꯆꯤꯟ ꯑꯃꯁꯨ ꯂꯩꯔꯝꯕꯅꯦꯕ ꯅꯥꯄꯤ ꯀꯛꯄꯒꯤ ꯑꯗꯨꯅꯤ ꯑ ꯅꯥꯄꯤ ꯀꯛꯄꯒꯤ ꯑꯩꯈꯣꯏꯒꯤ ꯃꯦꯆꯤꯟꯗꯣ ꯊꯥꯎ ꯍꯥꯞꯄꯒ ꯗꯦꯔ ꯀꯛꯄꯤꯗꯣ
ꯑꯩꯈꯣꯏ ꯁ꯭ꯋꯥꯏꯗꯁꯨ ꯈꯔ ꯈꯔ ꯁꯤꯖꯤꯟꯅꯔꯤ
ꯁꯤꯖꯤꯟꯅꯕꯤꯗꯣ ꯁꯤꯖꯤꯟꯅꯕꯤꯗꯣ ꯍꯣꯏ ꯍꯣꯏ ꯍꯣꯏ ꯍꯣꯏ ꯑꯗꯨꯒꯨꯝꯕꯗꯣ ꯑꯗꯨꯁꯨ ꯌꯥꯈꯤꯗꯔꯦ
ꯑꯗꯨ ꯑꯗꯨꯗꯣ ꯑꯗꯨ ꯑꯗꯨꯗꯣ ꯁꯤꯖꯤꯟꯅꯕꯕꯨꯗꯤ ꯌꯥꯏ ꯃꯈꯣꯡꯗꯤ ꯑꯗꯨꯝ ꯂꯩꯍꯧꯕ ꯃꯥꯜꯂꯦ ꯅꯥꯄꯤꯁꯤꯡꯗꯨꯒꯤ ꯑꯗꯨꯗꯤ
ꯂꯩꯍꯧꯋꯤ ꯂꯩꯍꯧꯋꯤ ꯃꯈꯣꯡꯗꯨꯗꯩ ꯑꯃꯨꯛ ꯆꯣꯡꯉꯦ ꯑꯗꯣ ꯀꯛꯄ ꯃꯇꯝꯗ ꯈꯔ ꯆꯦꯛꯁꯤꯟꯅ ꯀꯨꯞꯊꯅ ꯊꯦꯡꯅ ꯊꯦꯡꯅ ꯀꯛꯊꯠꯄ ꯑꯗꯒꯤ ꯈꯔ ꯍꯦꯛ ꯆꯣꯡꯉꯛꯄꯒ ꯑꯗꯨꯝ ꯇꯧꯕ ꯑꯣꯏꯗꯤ ꯐꯖꯅ ꯃꯦꯟꯇꯦꯟ ꯇꯧꯕ ꯑꯣꯏꯗꯤ ꯐꯗꯤ ꯑꯗꯨꯝ ꯐꯗꯤ ꯐꯕ
ꯎꯝ ꯑꯗꯨꯒ ꯑꯃꯔꯣꯝꯗ ꯃꯈꯣꯡꯗꯣ ꯈꯌꯥꯝ ꯊꯦꯟꯅ ꯀꯛꯊꯠꯈꯤ ꯇꯥꯔꯗꯤ ꯃꯣꯏꯅ ꯍꯌꯦꯡ ꯑꯩꯈꯣꯏꯅ ꯈꯔ ꯈ ꯃꯟꯊꯣꯛꯑꯒ ꯃꯔꯨꯗꯣ ꯈꯔ ꯐꯨꯛꯇꯣꯛꯑꯗꯤ ꯆꯣꯡꯈꯠꯂꯛꯄꯗꯁꯨ ꯋꯥꯕꯨꯗꯤ ꯋꯥꯗꯦꯅꯤ ꯃꯣꯏ ꯑꯃꯔꯣꯝꯗꯗꯤ ꯍꯥꯗꯤ ꯍꯧꯖꯤ ꯌꯥꯁꯨ ꯌꯥꯈꯤꯗ꯭ꯔꯦ ꯍꯥꯏꯔꯝꯃꯤꯅ
ꯎꯝ
ꯑꯗꯒꯤ ꯃꯇꯦꯡ ꯄꯥꯡꯕ ꯑꯣꯏꯗꯤ ꯐꯕ ꯇꯥꯃꯣ ꯍꯣꯏꯅ ꯑꯗꯨ ꯑꯣꯏꯗ꯭ꯔꯅꯤꯅ ꯏꯅꯝꯝꯕꯅ ꯑꯉꯥꯡ ꯁꯦꯟꯅꯔꯁꯨ ꯌꯨꯝꯗ
ꯎꯝ
ꯈꯪꯗꯦꯗ ꯑꯍꯟꯁꯤꯡꯒꯤ ꯑꯣꯏ ꯑꯍꯜ ꯑꯣꯏꯁꯜꯂꯛꯄꯁꯦ ꯒ꯭ꯌꯥꯟ ꯇꯥꯗꯦꯗ ꯁꯣꯟꯖꯜꯂꯛꯄꯁꯦ
ꯎꯝ ꯎꯝ
ꯈꯪꯗ꯭ꯔꯦ ꯈꯪꯗ꯭ꯔꯦ
ꯑꯗꯨꯅꯦ ꯃꯣꯏꯅꯒ ꯑꯍꯟ ꯑꯣꯏꯁꯤꯜꯂꯛꯄꯅꯦ ꯏꯕꯣꯛꯅꯒ ꯁꯣꯟꯁꯤꯜꯂꯛꯄꯅꯦ ꯅꯦ ꯏꯁꯣꯔꯒꯤ ꯂꯨꯍꯣꯡꯕ ꯌꯦꯡꯅꯤꯡꯉꯤ ꯅꯅꯥꯄꯨꯗꯨꯅ ꯎꯕ ꯐꯪꯗꯅ ꯆꯠꯈ꯭ꯔꯁꯨꯨꯗꯨ ꯇꯧꯒꯗ꯭ꯔ ꯑꯁ ꯑꯗꯨꯨꯝꯕ ꯃꯌꯥꯝꯗꯨꯅꯅꯦ ꯑꯩ ꯂꯥꯛꯏꯕ ꯄꯥꯎꯁꯤꯒ ꯑꯣ ꯁꯤꯅꯦ ꯉꯔꯥꯡ ꯈꯣꯏꯔꯥꯡꯅꯔꯒ ꯑꯗꯨꯝꯖ
ꯎꯝ ꯅꯍꯥ ꯑꯃꯨꯛ ꯏꯕꯣꯛꯀꯤ ꯃꯈꯣꯡ ꯀꯩꯅꯣ ꯇꯧꯏ ꯈꯣꯠꯂꯤ ꯍꯥꯏꯕꯗꯨꯗꯤ ꯀꯩꯁꯨ ꯀꯩꯗꯧꯗ꯭ꯔꯕꯣ ꯈꯔ ꯑꯗꯨꯝ ꯀꯩꯅꯣ ꯇꯧꯔꯤꯕ
ꯇꯧꯔꯤꯌꯦ ꯈꯔ ꯑꯗꯨꯝ ꯆꯁꯨ ꯄꯥꯏꯔꯝꯕꯗꯨꯗꯤ ꯈꯛ ꯈꯔꯗꯤ ꯊꯥꯗꯣꯛꯑꯦ ꯑꯗꯣ ꯀꯩꯅꯣꯅꯦꯕ ꯑꯥꯊꯔꯇꯤꯁ ꯅꯥꯕꯅꯦꯕ ꯑꯗꯨꯅ ꯑꯗꯨꯝ ꯆꯤꯛꯄ ꯅꯥꯕꯗ ꯑꯗꯨꯝ ꯍꯧꯔ ꯂꯩꯕꯗꯨꯅ ꯆꯤꯟꯖꯥꯛ ꯍꯖꯥꯛ ꯀꯔꯤ ꯀꯔꯥꯗꯤ ꯣꯇꯣꯟꯁꯨ ꯈꯔ ꯇꯧꯗꯅꯗꯤꯅꯦ ꯈꯪꯗꯦ ꯀꯌꯥ ꯊꯥ
ꯑꯍꯥꯟ ꯑꯣꯏ ꯆꯜꯂꯛꯄꯖꯨꯝ
ꯑꯍꯟꯅ ꯑꯣꯏꯁꯤꯜꯂꯛꯄꯅꯦ ꯑꯗꯒꯤ ꯃꯣꯏꯁꯨ ꯑꯍꯟ ꯑꯣꯏꯁꯤꯜꯂꯛꯑꯕꯅꯤꯅ ꯁꯣꯟꯝꯖꯤꯜꯂꯛꯑꯅꯤꯅ ꯦꯕꯥꯁꯤꯕꯤ ꯌꯨꯝ ꯄꯥꯝꯃꯦ ꯀꯦꯟꯅꯤꯡꯉꯦꯦ ꯑꯗꯩ ꯏꯃꯥꯅ ꯌꯨꯝꯗ ꯂꯩꯕꯗꯤ ꯃꯄꯥꯟꯅ ꯌꯨꯝꯗ ꯂꯩꯕ ꯍꯧꯣꯏꯁꯤ ꯏꯃꯥꯒꯤꯅ ꯇꯧꯗꯧꯕꯗꯣ ꯑꯗꯨꯁꯨ ꯑꯣꯏꯗ꯭ꯔꯦ
ꯎꯝ
ꯑꯣ ꯊꯥꯡꯒꯦ ꯊꯥꯡꯒꯦ ꯆ ꯍꯁ
ꯑꯍꯜ ꯑꯣꯏꯁꯜꯂꯛꯄꯒꯤꯁꯨ ꯑꯣꯏꯔꯝꯒꯅꯤ ꯂꯨꯍꯣꯡꯕ ꯌꯦꯡꯅꯤꯡꯉꯦ ꯑꯗꯨ ꯇꯧꯅꯤꯡꯉꯦ ꯑꯃꯨꯛꯁꯨ ꯍꯥꯏꯅꯩꯗꯁꯨ
ꯍꯥꯏ
ꯎꯝ ꯆꯟꯗꯦꯜꯂ ꯁꯨꯝ ꯃꯊꯟꯇꯅ ꯃꯊꯟꯗꯁꯨ ꯉꯥꯏꯔꯦ ꯑꯩ ꯅꯨꯄꯤꯗ ꯅꯪ ꯃꯊꯟꯇꯅꯤ ꯍꯣꯡꯗ ꯁꯦ ꯑꯗꯨꯗ ꯅꯠꯇ꯭ꯔꯥ ꯅꯣꯏ ꯑꯍꯨꯝꯗ ꯇꯥꯝꯃꯣ ꯌꯥꯏꯅ ꯇꯥꯝꯃꯣ ꯌꯥꯏꯅꯤ ꯑꯃ ꯑꯃ ꯅꯨꯄꯤ ꯑꯃꯁꯁꯨ ꯅꯨꯄꯤꯒꯤꯗꯤ ꯌꯦꯡꯅꯤꯡꯉꯝꯒꯅꯤ ꯑꯇꯩꯒꯤꯗꯤ ꯂꯣꯏ ꯆꯠꯈꯤꯗꯦꯅꯤ ꯑꯇꯩꯅ ꯄꯨꯁꯜꯂꯛꯄ ꯅꯪꯅ ꯆꯠꯈꯤꯗꯨꯢꯅꯤꯅ
ꯎꯝ
ꯑꯁ ꯁꯣꯃꯂꯥ ꯅꯪ ꯌꯥꯕ꯭ꯔꯣ ꯌꯥꯕ꯭ꯔꯣ ꯍꯨꯡ ꯍꯨꯡ ꯍꯨꯡꯍ
ꯀꯩꯅꯣ ꯑꯩ ꯇꯥꯍꯧꯗ꯭ꯔꯦ
ꯌꯥꯒ꯭ꯔꯣ ꯂꯨꯍꯣꯡꯕꯗꯣ
ꯌꯥꯒꯤꯔꯣꯢꯍꯦ
ꯌꯥꯒ꯭ꯔꯣꯍꯦ ꯍꯥꯏꯕꯗꯤ ꯌꯥꯒ꯭ꯔꯣ ꯍꯥꯏꯕꯗꯤ ꯄꯥꯎ ꯐꯥꯎꯅꯔꯒ ꯌꯦꯡꯒ꯭ꯔꯣ ꯍꯥꯢꯕ ꯑꯗꯨꯝ
ꯈꯪꯗ ꯑꯩ ꯕꯤꯠ ꯑꯃ ꯏꯔꯩ ꯂꯩꯇꯦ ꯏꯕꯦꯝꯃ ꯃꯍꯤꯛꯇ ꯇꯧꯒꯤꯕꯗꯨ ꯍꯦꯛꯇ ꯃꯥꯀꯣꯛ ꯏꯆꯥꯛ ꯆꯥꯛꯑꯒ ꯂꯩꯔꯝꯕꯗꯣ ꯑꯗꯩꯗꯤ ꯕꯤꯠꯀ ꯏꯔꯩ ꯂꯩꯇꯦ ꯈꯪꯗꯦ ꯑꯦꯛꯖꯥꯝꯁꯨ ꯐꯥꯎꯅꯤꯡꯉꯤ ꯂꯥꯢꯔꯤꯛꯁꯨ ꯁꯨ ꯄꯥꯅꯤꯡꯗꯦ ꯈꯪꯗꯦ ꯏꯃꯥꯟꯅꯕꯤ
ꯆꯞ ꯃꯥꯟꯅꯩ ꯑꯗꯨꯗꯤ ꯑꯦꯛꯖꯥꯝꯗꯤ ꯐꯥꯎꯅꯤꯡꯉꯤꯀꯣ ꯂꯥꯏꯔꯤꯛꯇꯤ ꯁꯨꯛꯄ ꯄꯥꯅꯤꯡꯗꯦ ꯍꯧꯖꯤꯛꯀꯥꯟ
ꯑꯗꯨꯅꯤ ꯍꯥꯢꯗꯤ ꯀꯥꯎꯒꯟꯕꯅꯁꯨ ꯆꯍꯤꯅꯔ ꯀꯔꯤꯅꯅꯣ ꯈꯪꯗꯦ
ꯍꯣꯏ ꯆꯍꯤꯁꯨ ꯆꯍꯤꯅꯅꯦ ꯑꯗꯨꯕꯨꯗꯤ
ꯎꯝ
ꯍꯣꯏꯁꯦ ꯍꯣꯏꯁꯦ ꯑꯩ ꯑꯃꯨꯛꯀ ꯀꯩꯅꯣ ꯇꯧꯔꯛꯀꯦ ꯀꯣꯟꯅ ꯉꯁꯤꯒꯤꯗꯤ ꯍꯨꯖꯤꯛ ꯂꯣꯏꯁꯤꯜꯂꯁꯤ ꯁ꯭ꯋꯥꯏꯗ ꯎꯝ ꯎꯝ ꯊꯝꯃꯦꯀꯣ ꯑꯩ ꯎꯝ ꯎꯝ